ꯍꯜꯂꯣ
ꯀꯗꯥꯩꯅꯣ
ꯁꯨꯝ ꯂꯩꯔꯝꯃꯤꯅꯤ ꯀꯩꯝ ꯇꯧꯗꯦ
ꯀꯩ ꯏꯟꯖꯥꯡ ꯆꯥꯒꯦ
ꯉꯁꯤꯗꯤ ꯆꯥꯛꯋꯥꯏ ꯑꯔꯤꯕ ꯊꯣꯡꯉꯦ
ꯑꯣ ꯉꯔꯥꯡ ꯄꯨꯟꯕꯒꯤ ꯍꯥꯏꯕꯗꯨꯗꯤ ꯅꯣꯏ ꯆꯠꯅ ꯆꯠꯅꯔꯨꯔꯕꯣ
ꯍꯣꯔꯦꯟ ꯈꯤꯇꯪ ꯅꯨꯃꯤꯗꯥꯡ ꯋꯥꯏꯔꯝ ꯁ꯭ꯋꯥꯏꯗ ꯄꯩꯁꯥ ꯈꯥꯥꯥꯏꯕ ꯑꯣꯏꯅ ꯄꯨꯂꯞ ꯄꯨꯜꯂꯁꯦꯅ ꯍꯥꯏꯅꯕꯅꯦ
ꯑꯣ ꯆꯋꯥꯏ ꯊꯣꯡꯕꯖꯦ ꯍꯥ ꯑꯩꯗꯤ ꯄꯥꯝꯖꯩ ꯆꯋꯥꯏ ꯊꯣꯡꯕꯖꯦ ꯅꯨꯡꯖꯪꯗꯗꯤ ꯐꯠꯇꯦꯌꯦ
ꯑꯣ ꯐꯠꯇꯦꯗꯤ ꯆꯥꯟꯅꯗꯦ ꯍꯥꯏꯔꯥ ꯀꯩ ꯍꯥꯏꯅꯣ
ꯍꯣꯏ ꯅꯨꯡꯖꯪꯗ ꯅꯨꯡꯖꯪ ꯀꯩꯅꯣ ꯍ ꯆꯋꯥꯏ ꯆꯥꯕꯁꯤ ꯆꯥꯟꯅꯗꯦ ꯐꯠꯇꯦꯌꯦ ꯑꯗꯣ ꯑꯦꯄꯜ ꯒꯥꯔꯗꯦꯟꯗꯣ
ꯎꯝ
ꯑꯗꯨꯗꯤ ꯐ꯭ꯔꯤꯗ ꯆꯪꯍꯜꯂꯦ ꯍꯥꯏꯅꯦ ꯆꯨꯝꯕ꯭ꯔꯣ
ꯐ꯭ꯔꯤ ꯅꯠꯇꯦꯍꯦ ꯇꯤꯀꯦꯠ ꯇꯧ
ꯐ꯭ꯔꯤꯅꯦ ꯑ ꯑꯩꯈꯣꯏ ꯁꯤ ꯀꯤꯠꯀꯤ ꯃꯤꯁ ꯀꯩ ꯃꯣꯏ ꯑꯉꯥꯡꯒꯤ ꯇ꯭ꯔꯦꯅꯤꯡ ꯌꯥꯎꯕ ꯀꯥꯡꯕꯨꯅ ꯍꯥꯏꯕ ꯐ꯭ꯔꯤ ꯆꯪꯍꯟꯗꯥꯏꯅꯦꯅ ꯍꯥꯏꯕ
ꯅꯠꯇꯦ ꯒꯥꯔꯤ ꯈꯥꯝꯕꯒ ꯃꯤ ꯑꯃꯃꯝꯒꯤ ꯒꯥꯔꯤꯒꯤ ꯇꯔꯥ ꯃꯤ ꯑꯃꯒꯤ ꯂꯨꯄꯥ ꯇꯔꯥ ꯑꯗꯨꯃꯥꯏꯅ ꯂꯧꯋꯦ
ꯑꯣ
ꯅꯍꯥꯟ ꯑꯩꯈꯣꯏ ꯑꯩ ꯒꯥꯔꯤ ꯇꯔꯥ ꯅꯠꯇꯦ ꯀꯨꯟ ꯑꯣꯏꯔ ꯃꯥꯜꯂꯦ ꯀꯨꯟ ꯀꯨꯟ ꯃꯤ ꯑꯃꯒꯤ ꯀꯨꯟ ꯑꯗꯨ ꯒꯥꯔꯤꯒꯤ ꯀꯨꯟ ꯃꯥꯏꯅ ꯂꯧꯕ ꯑꯣꯏ ꯃꯥꯜꯂꯦ ꯂꯨꯄꯥ
ꯕꯥ
ꯑꯩꯒꯤ ꯒꯥꯔꯤ ꯈꯥꯝꯕꯗꯨꯗꯅꯦ ꯂꯨꯄꯥ ꯅꯤꯐꯨ ꯄꯤꯔꯝꯃꯣ ꯍꯥꯏꯌꯦꯕ ꯑꯩꯈꯣꯏ ꯒꯥꯔꯤ ꯃꯔꯤ ꯃꯉꯥꯅꯦꯕꯥ ꯑꯗꯨꯗ ꯅꯤꯐꯨ ꯅꯤꯐꯨ ꯄꯤꯔꯝꯃꯦꯕ ꯑꯩ ꯏꯃꯥꯟꯅꯕꯤ ꯑꯩ ꯑꯩꯉꯣꯟꯗ ꯇꯣꯡꯕ ꯏꯃꯥꯟꯅꯕꯤꯗꯨꯅ ꯄꯤꯔꯝꯃꯦꯕ ꯂꯨꯄꯥ ꯑꯩꯇꯤ ꯄꯤꯔꯝꯃꯦꯕ ꯑ ꯅꯤꯐꯨ ꯄꯤꯔꯝꯃꯦꯕ ꯃꯤꯒꯤ ꯇꯔꯥ ꯇꯔꯥ ꯒꯥꯔꯤꯒꯤ ꯀꯨꯜꯂ ꯈꯪꯗꯦ ꯑꯗꯨꯃꯥꯏꯅ ꯑꯩꯈꯣꯏꯅꯤ ꯇꯣꯡꯃꯤꯟꯅꯔꯒ ꯊꯧꯔꯛ ꯄꯗ ꯂꯨꯄꯥ ꯅꯤꯐꯨ ꯄꯤꯕꯤꯔꯝꯃꯣ ꯍꯥꯏ ꯅꯤꯐꯨ ꯄꯤꯔꯝꯃꯦꯕ
ꯑꯣ ꯃꯣꯏ ꯃꯤꯠ ꯀꯤ ꯃꯤꯁꯀꯤ ꯑ ꯀꯤꯠ ꯀꯤ ꯃꯤꯁꯍꫭꯏꯒꯤ ꯑꯃ ꯃꯣꯏ ꯆꯠꯂꯨꯕꯗꯗꯤ ꯄꯩꯁꯥ ꯂꯧꯗꯦ ꯍꯥꯏꯕ ꯑꯗꯨ ꯀꯥꯟꯗꯅ ꯑꯃꯨꯛ ꯅꯧꯔꯤꯉꯥꯏꯒꯤꯔꯥ ꯈꯪꯗꯦꯕ ꯑꯩꯈꯣꯏ ꯆꯠꯄꯗ ꯂꯧꯗꯦꯅ ꯍꯥꯏꯔꯛꯄ ꯑꯗꯨꯒꯤ ꯁꯨꯝ ꯍꯥꯏꯔꯛꯄꯅꯤꯗ
ꯎꯝ
ꯑꯗꯨꯗꯤ ꯍꯌꯦꯡꯒꯤ ꯄꯨꯡ ꯀꯌꯥꯗ ꯇꯩꯒꯦ
ꯆꯠꯅꯤ ꯍꯥꯏꯕ ꯆꯠꯂꯅꯤ
ꯑꯣ ꯆꯠꯅꯤ ꯍꯥꯏꯌꯦ
ꯑꯥ ꯃꯤ ꯖꯤꯟ ꯈꯣꯡꯒ꯭ꯔꯥꯎ ꯊꯤꯗꯅ ꯁꯦꯠꯍꯧꯔꯌꯦ
ꯑꯁ ꯑꯥ
ꯖꯤꯟ ꯈꯣꯡꯒ꯭ꯔꯥꯥꯎꯒ ꯂꯧꯔꯦ ꯀꯥꯏꯗꯅꯣ ꯈꯪꯗꯦ ꯖꯤꯟ ꯁꯦꯠ ꯂꯧꯔꯦꯌꯦ
ꯎꯝ ꯅꯪ ꯀꯩ ꯁꯦꯠꯇꯣꯏꯅꯣ
ꯑꯁ ꯐ꯭ꯂꫭꯛꯂꯥ ꯈꯪ ꯀꯨꯇꯤꯔ ꯈꯪꯗꯦ ꯑꯃ ꯍꯦꯛꯇ ꯁꯦꯠꯂ ꯂꫭꯏꯔꯦ
ꯎꯝ
ꯗ꯭ꯔꯦꯁꯄꯨ ꯈꯟꯕꯨ ꯈꯜꯂꯨꯗꯦ
ꯀꯩ ꯏꯟꯖꯥꯡ ꯊꯣꯡꯉꯛꯀꯥ ꯗꯣꯏꯅꯣ
ꯈꯪꯗꯦ ꯉꯥ-ꯀꯧꯇꯥꯥꯔ ꯌꯦꯟꯔꯨꯝꯂ ꯑꯃ ꯑꯁꯝꯕꯤ ꯑꯃ ꯊꯣꯡꯖꯤꯜꯂꯅꯤ ꯀꯩꯅꯣ ꯅꯤꯄꯥꯟ ꯅꯪꯅꯕ ꯆꯠꯁꯦ ꯍꯥꯏꯅꯗꯥꯏꯅꯦ
ꯅꯤꯄꯥꯟ ꯅꯪꯅꯕ ꯍꯥꯏꯅꯔꯕꯣ
ꯑꯥ ꯅꯤꯄꯥꯟꯗ ꯒꯥꯔꯤ ꯂꯥꯛꯑꯅꯤ
ꯑꯣ ꯑꯩ
ꯑꯗꯨ ꯑꯊꯨꯕꯤ ꯑꯃ ꯊꯣꯛ ꯊꯣꯡꯖꯤꯟꯕꯅ ꯐꯠꯇ꯭ꯔꯣ
ꯃꯥꯅꯤ ꯃꯥꯅꯤ ꯍꯣꯔꯦꯟ ꯂꯧꯔꯨꯗ ꯌꯥꯔꯣꯏ ꯑꯩꯁꯨ ꯉꯥ-ꯀꯧꯇꯥ ꯊꯣꯡꯉꯛꯁꯤꯔꯅ ꯈꯜꯂꯤꯅꯦ
ꯃꯥꯟꯅꯗꯕ ꯊꯣꯡꯕꯅ ꯐꯠꯇ꯭ꯔꯥ ꯑꯗꯨ ꯑꯣꯏꯗꯤ
ꯎꯝ ꯍꯣꯏ ꯆꯦ ꯌꯥꯅ ꯌꯦꯟ ꯈꯔ ꯊꯣꯡꯁꯤꯔꯥ ꯑꯗꯨꯗꯣ ꯍꯥꯏ ꯑꯕꯦꯗꯥ
ꯑꯣ
ꯑꯗꯩꯗꯨꯗ ꯌꯦꯟ ꯊꯣꯡ ꯂꯩꯕꯩ ꯃꯇꯝꯗꯣ
ꯍꯣꯏ ꯑꯗꯨꯕꯨꯗꯤ ꯉꯟꯅ ꯍꯧꯒꯠꯂꯕꯨꯗꯤ ꯂꯣꯏ ꯉꯝꯃꯦꯕꯀꯣ ꯑꯩꯁꯨ ꯍꯥꯏꯔꯤꯅꯤ ꯏꯆꯦꯗ ꯀꯦꯖꯤ ꯃꯨꯛ ꯇꯪꯈꯥꯏ ꯑꯃꯈꯛ ꯂꯧꯔꯒ ꯑꯩꯈꯣꯏꯅ ꯈꯔ ꯊꯣꯡꯉꯁꯤꯔꯅ ꯍꯥꯏꯅꯔꯝꯃꯤꯅꯦꯕ ꯑꯩꯁꯨ
ꯑꯗꯩꯗ ꯊꯣꯡꯉꯅꯤ ꯑꯩꯈꯣꯏꯈꯛꯀꯤ ꯀꯃꯥꯏꯅ ꯄꯨꯔ ꯆꯠꯈꯤꯅꯤ ꯌꯨꯝꯒꯤꯁꯨ ꯌꯥꯎꯗꯅ ꯊꯣꯡꯉꯗꯤ ꯃꯌꯥꯝ ꯊꯣꯡꯗꯗꯤ ꯌꯥꯔꯣꯏ ꯍꯥꯏꯕ ꯑꯩꯈꯣꯏꯗꯤ
ꯍꯣꯏ ꯎꯝ ꯑꯣ ꯑꯗꯨꯗꯤ ꯆꯠꯄꯗꯣ ꯑꯗꯨꯒꯤ ꯑꯦꯄꯜ ꯒꯥꯔꯗꯦꯟꯒ ꯀꯩꯅꯣ ꯒꯥꯔꯗꯦꯟꯗꯨꯒꯗꯪ ꯇꯥꯔꯦ
ꯑꯗꯨꯗꯤ ꯀꯪꯂꯥ ꯍꯥꯟꯅ ꯆꯠꯂꯁꯦꯕ ꯑꯗꯨꯒ ꯑꯦꯄꯜ ꯒꯥꯔꯗꯦꯟꯗ ꯆꯥꯛ ꯆꯥꯊꯣꯛꯑꯦꯗꯅ ꯑꯗꯨꯒ ꯖꯦꯠ ꯒꯥꯔꯗꯦꯟ ꯆꯠꯂꯁꯦ ꯖꯦꯠ ꯒꯥꯔꯗꯦꯟꯗꯩ ꯍꯜꯂꯛꯄꯗꯨꯗ ꯊꯝꯕꯥꯜꯗꯨꯣ ꯌꯦꯡꯉꯁꯦꯕ
ꯍꯣ ꯍꯣꯏ ꯑꯗꯣ ꯀꯩꯅꯣ ꯇꯧꯋꯦ ꯍꯌꯦꯡ ꯂꯤꯂꯥꯗꯨꯁꯨ ꯁꯦꯀꯦꯟ ꯁꯣꯅꯤ ꯍꯥꯏꯌꯦ
ꯄꯨꯡ ꯀꯌꯥꯅꯣ ꯁꯦꯀꯦꯟ ꯁꯣ ꯍꯥꯏꯁꯦ
ꯄꯨꯡ ꯃꯥꯄꯜ ꯑꯗꯨꯋꯥꯏ ꯇꯥꯗꯧ ꯃꯥꯜꯂꯦ ꯑꯗꯣ ꯀꯩꯅꯣꯍꯣꯏꯒꯤ ꯄꯥꯔꯇꯤꯅꯦꯌꯦ ꯍꯦꯔꯥꯃꯣꯇꯤꯍꯣꯏ ꯄꯥꯔꯇꯤꯅꯦꯌꯦ
ꯑꯥ ꯍꯥꯏꯕꯟ
ꯃꯃꯤꯡꯗꯣ ꯀꯩꯅꯣꯝ ꯍꯥꯏꯕꯅꯦ ꯑꯩ ꯉꯁꯥꯏ ꯍꯪꯉꯛ ꯑꯩ ꯁꯤꯡꯖꯨ ꯂꯩ ꯆꯠꯄꯗ ꯍꯥꯏꯔꯛꯄꯅꯦ ꯀꯥꯎꯊꯣꯛꯈ꯭ꯔꯦ
ꯑꯉꯥꯡ ꯆꯥꯛꯇꯨ ꯌꯥꯝ ꯀꯟꯅ ꯄꯨꯔꯛꯇ꯭ꯔꯁꯨ ꯌꯥꯅꯤꯗ ꯀꯩꯁꯨ ꯆꯥꯅꯗꯕꯅꯤꯗ ꯅꯠꯇ꯭ꯔꯥ
ꯑ ꯅꯦꯝꯃꯩꯅꯅꯦ ꯀꯣꯕꯤ ꯑꯃ ꯂꯩꯔꯦꯌꯦ ꯀꯣꯕꯤ ꯀꯤ ꯀꯤꯖꯤ ꯑꯃ ꯍꯦꯜꯂꯦ ꯑꯃ ꯃꯈꯥꯏꯃꯨꯛ ꯇꯥꯏ ꯍꯥꯏꯕ꯭ꯔꯥ ꯑꯗꯨꯃ ꯂꯩꯔꯦ ꯍꯣꯔꯦꯟ ꯅꯨꯡꯊꯤꯟꯗꯣ ꯄꯩꯁꯥꯗꯣ ꯀꯩꯅꯣ ꯇꯧꯅꯔꯒ ꯃꯤ-ꯃꯤ ꯈꯔ ꯑꯃꯒ ꯗꯤꯁꯄꯣꯒ ꯒ꯭ꯂꯥꯁꯀ ꯏꯁꯤꯡ ꯀꯦꯁ ꯀꯦꯁ ꯑꯅꯤꯃꯨꯛꯒ ꯑꯗꯨꯃꯥꯏꯅ ꯂꯩꯁꯦ ꯍꯥꯏꯌꯦꯕꯀꯣ ꯑꯗꯣ ꯄꯩꯁꯥꯗꯣ ꯆꯥꯍꯨꯝ ꯈꯥꯏꯗꯕꯤꯗ ꯆꯥꯍꯨꯝ ꯌꯥꯡꯈꯩ ꯆꯥꯍꯨꯝ ꯌꯥꯡꯈꯩ ꯑꯣꯏꯅ ꯈꯥꯏꯔꯁꯤ ꯔꯥ ꯍꯥꯏꯕ ꯃꯔꯥꯡ ꯀꯥꯏꯅ ꯄꯣꯠꯇꯣ
ꯎꯝ ꯍꯣꯏ ꯈꯣꯏ ꯀꯩꯅꯣꯁꯨ ꯑꯥ ꯈꯣꯏ ꯀꯩꯅꯣꯁꯨ ꯆꯪꯉꯛꯑꯦ ꯋꯥꯏ ꯁꯪ ꯁꯡꯉꯦ
ꯑꯪ ꯆꯉꯕꯅꯦ
ꯎꯝ
ꯆꯥꯍꯨꯝ ꯌꯥꯡꯈꯩ ꯈꯥꯏꯔꯁꯨ ꯌꯥꯏꯗꯅ
ꯌꯥꯏ ꯅꯪ ꯂꯥꯛꯇ ꯉꯥꯏꯕꯣ ꯎꯝ ꯌꯥꯏ ꯑꯗꯣ ꯍꯥꯏꯅꯔꯁꯦ ꯑꯩꯁꯨ ꯊꯕꯛ ꯏꯡꯈꯥꯡ ꯂꯣꯏꯁꯤꯜꯂꯒꯅꯦ
ꯎꯝ ꯑꯗꯅꯦꯕ ꯑꯩꯅ ꯀꯣꯕꯤꯗꯣ ꯂꯩꯔꯛꯑꯦ ꯍꯥꯏꯕ ꯅꯤꯅ ꯅꯦꯃꯒꯤꯗꯤ ꯌꯥꯡꯈꯩꯗꯣ ꯍꯦꯟꯗ꯭ꯔꯁꯨ ꯍꯦꯜꯂꯒꯨꯝꯁꯤ ꯍꯥꯏꯕ ꯑꯩꯅ ꯅꯦꯝꯃꯩꯅ ꯌꯥꯔꯦ ꯀꯣꯕꯤꯒꯤ ꯋꯥꯗꯨꯗꯤ ꯄꯟꯅꯔꯛꯑꯅꯨ ꯌꯥꯔꯦ ꯑꯩ ꯑꯗꯨꯝ ꯄꯨꯊꯣꯛꯄ ꯑꯣꯏꯔꯒꯦ ꯌꯥꯔꯦ ꯄꯨꯊꯣꯔꯛꯑꯁꯨ ꯌꯥꯔꯦꯅ ꯍꯥꯏꯒꯤ ꯌꯥꯏꯒꯤꯅꯦꯕ ꯑꯩꯅ
ꯑꯥ ꯑꯗꯨ ꯀꯩꯅꯣ ꯇꯧꯁꯦ ꯀꯩꯕ ꯎꯝ
ꯑꯗ ꯑꯩꯅ ꯎ ꯃꯣꯔꯣꯛ ꯃꯣꯔꯣꯛꯇꯨꯅ ꯑꯩ ꯄꯣꯔꯛꯑꯒꯦ ꯉꯥꯔꯤꯗꯨꯅ ꯈꯔ ꯈꯔ ꯂꯧꯅꯔꯛꯑꯣꯅ ꯍꯥꯏꯈꯤꯕꯅꯦ ꯑꯩꯅ꯫
ꯑꯥ ꯑꯗꯣ ꯀꯩꯅꯣ ꯇꯧꯕ꯭ꯔꯣ ꯈꯣꯏꯃꯨ ꯅꯨꯄꯤ ꯍꯣꯏ ꯆꯠꯅꯤ ꯍꯥꯏꯕ꯭ꯔꯣ?
ꯑꯥ ꯁꯣꯠꯅꯤ ꯍꯥꯏ ꯒꯥꯔꯤꯗꯣ ꯅꯝꯗꯣꯔꯤꯕ ꯀꯩꯅꯣꯝ ꯇꯧꯔꯤ ꯀꯤꯃꯤ꯫
ꯎꯝ ꯆꯦ ꯁꯨꯅꯤꯌꯥꯗꯤ ꯍꯥꯏꯔꯕꯣ?
ꯍꯥꯏꯗ꯭ꯔꯦꯕ ꯃꯥꯗꯣ
ꯑꯥ
ꯒꯥꯔꯤꯗꯨ ꯌꯥꯗ꯭ꯔꯦꯕ ꯃꯤꯗꯨ ꯄꯨꯔꯥ ꯄꯨꯔꯥ ꯑꯣꯕꯔ ꯑꯣꯏꯔꯦꯕ꯫
ꯑꯥ
ꯍꯥꯟꯅ ꯑꯩꯈꯣꯏꯅ ꯄꯥꯔꯝꯕꯗꯩꯩ
ꯑꯗꯣ ꯑꯩꯅ ꯍꯥꯏꯅ ꯑꯗꯣ ꯑꯩꯅ ꯍꯥꯏꯅ ꯍꯥꯏꯐꯦꯠ ꯍꯥꯏꯔꯒ ꯍꯥꯏꯔꯝꯗꯦ ꯍꯥꯏꯅꯤ ꯍꯥꯟꯅꯁꯨ ꯌꯥꯝ ꯄꯟꯅꯕꯅꯤꯅ ꯍꯥꯏꯔꯒ ꯑꯩꯈꯣꯏ ꯑꯩꯈꯣꯏ ꯂꯦꯞꯐꯝꯃꯒ ꯐꯝꯃꯁꯨ ꯁꯤꯅꯤꯕ ꯋꯥꯔꯧꯒꯤꯗꯧꯗꯣ
ꯍꯣꯏ
ꯑꯗꯨꯅꯤꯗ
ꯑꯗꯣ ꯉꯔꯥꯡꯗꯨꯗꯒꯤ ꯁ꯭ꯋꯤꯆ ꯑꯣꯞ ꯂꯩꯌꯦꯕ ꯃꯥꯁꯦ ꯐꯣꯟ ꯇꯧꯕ
ꯑꯥ ꯑꯩ ꯉꯁꯥꯏ ꯇꯧꯕꯕꯨꯗꯤ ꯆꯠꯂꯦꯕ ꯃꯥꯏ ꯐꯣꯟꯗꯣ ꯑꯥ ꯑꯩꯅ ꯃꯉꯣꯟꯗ ꯃꯉꯣꯟꯗ ꯈꯔ ꯄꯩꯁꯥ ꯂꯧꯅꯒꯗꯧꯅꯦꯕ꯫
ꯎꯝ
ꯂꯤꯛ ꯂꯧꯕꯒꯤ ꯑꯗꯨꯒꯤ ꯄꯩꯁꯥꯗꯣ ꯍꯥꯏꯒꯦꯅ꯫
ꯀꯅꯥꯏ ꯂꯤꯛꯅꯣ ꯍꯥꯏꯁꯦ꯫
ꯎꯝ ꯃꯥ ꯂꯧꯕ꯫
ꯑꯣ
ꯑꯗꯣ ꯐꯣꯟꯗꯨ ꯄꯥꯏꯔꯛꯇꯦ ꯃꯥ ꯖꯤꯝ ꯆꯠꯂꯤꯔ ꯈꯪꯗꯦꯕ꯫
ꯎꯝ ꯐꯣꯟꯁꯨ ꯌꯥꯝ ꯄꯥꯏꯒꯟꯗꯝꯅꯤꯅꯦ ꯃꯥꯁꯦ꯫
ꯎꯝ ꯍꯣꯏ ꯑꯗꯣ ꯑꯁ ꯉꯔꯥꯡꯗꯤ ꯑꯃꯨꯂꯌꯥꯅ ꯀꯝꯗꯧꯔꯤꯒꯦ ꯅꯨꯡꯉꯥꯏꯔꯤꯕ꯭ꯔꯅ ꯐꯣꯟ ꯇꯧꯔꯛꯑꯝꯃꯦ꯫
ꯎꯝ
ꯑꯗꯨꯒ ꯍꯟꯗꯛ ꯋꯥꯔꯜ ꯀꯞꯀꯤ ꯎꯝ ꯍꯟꯅꯤ ꯍꯥꯏꯗꯅ ꯑꯗꯨ ꯑꯗꯨꯗꯣ ꯀꯩꯅꯣ ꯇꯧꯋꯦꯕ ꯎꯝ ꯈꯣꯏ ꯃꯅꯤꯄꯨꯔꯗ ꯇꯥꯏꯌꯦꯌꯦ
ꯎꯝ
ꯀꯩꯅꯣꯗ ꯑꯩꯈꯣꯏ ꯂꯤꯂꯣꯡ ꯆꯥꯖꯤꯡꯒꯤꯗ ꯂꯝꯄꯥꯛ ꯑꯄꯥꯛꯄ ꯑꯃ ꯂꯩ ꯍꯥꯏꯌꯦ꯫
ꯎꯝ
ꯑꯗꯨꯗ ꯇꯧꯅꯤ ꯍꯥꯏ ꯑꯗꯣ ꯅꯪ ꯃꯤꯛꯁꯤꯒ ꯔꯣꯅꯥꯗꯣ ꯍꯣꯏ ꯎꯅꯤꯡꯗꯔꯥ ꯈꯣꯠ ꯁꯀꯥꯏꯅ ꯋꯥꯔꯤ ꯇꯧꯔꯦ ꯁꯨꯡꯅꯣꯛ ꯅꯣꯛꯇꯅꯒ ꯇꯧꯔꯛꯄ ꯍꯥꯏꯔ ꯌꯥꯝ ꯃꯥꯟꯅ
ꯑꯝ
ꯑꯩꯗꯤ ꯁꯣꯝꯗ ꯋꯥꯟꯗꯗ꯭ꯔꯣꯕ꯫ ꯑꯁ ꯌꯥꯝ ꯌꯥꯝ ꯍꯩꯅ ꯍꯥꯏꯔꯛꯈ꯭ꯔꯖꯥꯠꯅꯦ ꯑꯗꯣ ꯃꯥꯁꯨ ꯑꯣꯛꯄ ꯆꯠꯀꯅꯤ ꯑꯩꯈꯣꯏꯅ ꯃꯣꯏ ꯁꯟꯗꯦ ꯑꯩꯈꯣꯏ ꯀꯣꯏꯕ ꯆꯠꯄꯩꯗꯣ ꯅꯣꯏ ꯌꯥꯎꯔꯣꯏꯗ꯭ꯔꯥ ꯈꯣꯠꯂꯣꯏꯗ꯭ꯔꯥ ꯍꯥꯏꯗꯅ ꯃꯣꯏ ꯑꯗꯨ ꯂꯩꯌꯦ ꯃꯩ ꯁꯤꯋꯣꯛꯄꯩ ꯂꯩꯌꯦꯅ ꯍꯥꯏꯕ
ꯑꯣ
ꯉꯁꯤꯗꯤ ꯐꯣꯟ ꯀꯅꯥꯝ ꯇꯧꯔꯛꯇꯕ꯭ꯔꯣ
ꯇꯧꯔꯛꯇꯦ ꯑꯩꯁꯨ ꯅꯝꯕꯔ ꯑꯃꯇ ꯁꯦꯝꯍꯟꯒꯦꯅ ꯌꯥꯏꯐꯤꯗꯣ ꯍꯥꯏꯕꯅꯦ ꯂꯥꯛꯇ꯭ꯔꯦ
ꯑꯣ ꯑꯣ ꯌꯥꯏꯐꯤꯗ ꯑꯩꯅ ꯐꯣꯟ ꯇꯧꯋꯦ ꯃꯥ ꯕꯖꯥꯔ ꯂꯩꯅ ꯍꯥꯏꯔꯛꯑꯦ
ꯑꯣ ꯐꯤꯗꯣ ꯃꯥꯒꯤꯁꯨ ꯑꯁꯤꯗ ꯃꯥꯏ ꯂꯨꯍꯣꯡꯉꯝꯗꯥꯏꯒꯤ ꯁꯅꯥ ꯁꯥꯕꯅꯦ ꯑꯗꯨ ꯂꯣꯏꯔꯦ ꯑꯃꯝꯇ ꯂꯧꯕ ꯆꯠꯃꯤꯟꯅꯁꯦꯅ ꯐꯣꯟ ꯇꯧꯔꯛꯑꯝꯕꯅꯦ ꯉꯁꯥꯏꯗꯣ
ꯑꯩꯁꯦ ꯑꯃꯨꯛ ꯁꯤꯡꯖꯃꯩꯗ ꯑꯩꯈꯣꯏ ꯃꯥꯒꯤ ꯗꯤꯁꯄꯦꯟꯁꯔꯤꯒꯤꯗꯨꯗ ꯑꯃꯨꯛ ꯆꯠꯂꯨꯔꯕ ꯑꯃꯨꯛ ꯁꯨꯇꯤꯅꯦ ꯏꯕꯦꯝ ꯅ ꯍꯦꯟꯆꯜꯂꯦ ꯎꯝ ꯑ ꯑꯃ ꯅꯠꯇ꯭ꯔꯥ ꯑꯃ ꯍꯦꯛꯇ ꯂꯥꯛꯑꯦ ꯍꯥꯏꯕ ꯊꯕꯛꯁꯦ ꯔꯣꯅꯤꯗꯥ ꯀꯩꯝꯇꯒꯤ ꯅꯠꯇꯦꯗ ꯍꯣꯁꯄꯤꯇꯥꯜꯂꯣꯝꯗ ꯇꯤꯛꯀꯦꯠ ꯀꯛꯑꯗꯤ ꯄꯩꯁꯥꯗꯣ ꯌꯥꯝ ꯇꯤꯡꯉꯅꯤꯅ ꯕꯕꯥꯒꯤ ꯑꯥꯗꯅꯦ ꯏꯃꯥꯒꯤ ꯍꯥꯏꯠꯀ ꯑꯗꯒꯤ ꯐꯦꯁ ꯃꯛ ꯑꯩꯈꯣꯏ ꯃꯥꯏꯗ ꯃꯔꯛ ꯂꯩꯕ ꯈꯣꯠꯄ
ꯑꯥ
ꯊꯥꯒꯠꯂꯛꯑꯣ ꯍꯥꯏꯕ ꯅꯣꯃꯤꯅꯤꯒꯤ ꯄꯥꯟꯕꯗꯨꯗ ꯑꯗꯒꯤ ꯏꯁꯥꯒꯤ ꯕꯣꯗꯤ ꯋꯦꯠ ꯀꯩꯀꯥ ꯂꯣꯏꯅ ꯍꯥꯞꯈꯤꯗꯣꯏꯅꯦꯕ ꯆꯍꯤ ꯀꯩꯀꯥ ꯑꯗꯨꯗꯣ ꯗ ꯗꯣꯛꯇꯔ ꯑꯃꯒꯤ ꯁꯣꯏ ꯆꯪꯕ ꯗꯣꯛꯇꯔꯒꯤ ꯆꯦ ꯑꯦꯝꯗ ꯄꯨꯂꯞ ꯏꯕ ꯑꯃ ꯆꯪꯉꯦ ꯑꯗꯨꯗꯨꯒꯤ ꯏꯍꯟꯒꯦꯅ ꯆꯠꯄ ꯑꯗꯨꯕꯨꯗꯤ ꯁꯦꯀꯦꯟ ꯁꯤꯇꯔꯗꯦꯅꯦꯅ ꯗꯣꯛꯇꯔ ꯑꯝꯇ ꯂꯥꯛꯑꯝꯗ꯭ꯔꯦ
ꯑꯣ ꯁꯦꯀꯦꯟ ꯁꯥꯔꯇꯥꯔꯗꯦ ꯁꯨꯇꯤ ꯊꯥꯕꯅꯦ
ꯎꯝ ꯑꯩꯅꯗꯤ ꯊꯥꯏꯌꯦꯅ ꯍꯥꯏꯕꯅꯤ ꯃꯣꯏꯅ ꯊꯥꯖꯗꯕ ꯃꯣꯏꯗꯣ ꯍꯣꯁꯄꯤꯇꯥꯜ ꯗꯣꯛꯇꯔ ꯑꯃꯕꯨ ꯂꯩꯔꯗꯤ ꯌꯥꯅꯤ ꯑꯗ ꯃꯣꯏꯅ ꯑꯣ ꯄꯤ ꯇꯤ ꯀꯞꯛꯇ꯭ꯔꯒꯗꯤ ꯗꯣꯛꯇꯥꯔ ꯇꯥꯔ ꯎꯅꯕ ꯐꯔꯛ ꯇꯥꯅꯤꯅ ꯍꯥꯏꯔꯦ ꯑꯗꯣ ꯉꯁꯤꯒꯤꯗꯤ ꯑꯣ ꯄꯤ ꯗꯤ ꯀ꯭ꯂꯣꯁꯅꯦꯅ ꯍꯥꯏꯔꯦ ꯑꯗꯨꯗꯤ ꯐꯔꯛ ꯇꯥꯗ꯭ꯔꯥ ꯎꯝ ꯗꯣꯛꯇꯔꯕꯨꯗꯤ ꯂꯩꯗꯤ ꯂꯩꯌꯦꯕ ꯑꯗꯨꯁꯨ ꯄꯤ ꯇꯤ ꯀꯛꯑꯒ ꯌꯦꯡꯕ ꯅꯠꯇ꯭ꯔꯒꯗꯤ ꯗꯣꯛꯇꯔ ꯎꯅꯕ ꯐꯔꯛ ꯇꯥꯅꯤꯌꯦꯌꯦ ꯑꯩꯈꯣꯏꯅ ꯑꯗꯨ ꯈꯛ ꯀꯤꯅꯤ ꯍꯥꯏꯕꯗꯨ ꯌꯥꯗꯦꯕ
ꯍꯣꯏ ꯃꯤ ꯑꯗꯨꯒꯤꯗꯤ ꯀꯅꯥ ꯌꯥꯔꯛꯀꯅꯤ
ꯎꯝ
ꯍꯌꯦꯡꯗꯤ ꯁꯟꯗꯦꯗ ꯁꯨꯇꯤ ꯂꯩꯔꯝꯃꯣꯏꯗ ꯃꯣꯏꯗꯣ
ꯎꯝ ꯁꯟꯗꯦ ꯂꯩꯌꯦ ꯁꯟꯗꯦꯒ ꯁꯦꯀꯦꯟ ꯑꯥ ꯍꯣꯁꯄꯤꯇꯥꯜ ꯍꯥꯏꯒ ꯍꯣꯁꯄꯤꯇꯥꯜ ꯑꯣꯏꯅ ꯆꯥꯎꯅ ꯅꯠꯇꯦꯗꯅ ꯃꯣꯏꯗꯨꯅ
ꯑꯥ
ꯗꯤꯁꯄꯦꯟꯁꯔꯤꯅꯦꯕ ꯃꯣꯏꯒꯤꯗꯨꯁꯨ
ꯑꯣ ꯐꯔꯦ ꯐꯔꯦ ꯑꯗꯨꯑꯣꯏꯗꯤ ꯅꯪꯁꯨ ꯇꯧꯖꯔꯣ ꯊꯕꯛ ꯏꯟꯈꯪ ꯂꯣꯏꯁꯤꯜꯂꯣ ꯑꯗꯨꯒ ꯍꯥꯏꯅꯔꯛꯑꯣ ꯍ ꯑꯣ ꯑ ꯊꯝꯃꯒꯦꯀꯣ
ꯎꯝ